ꯍꯜꯂꯣ
ꯇꯥꯕ꯭ꯔꯣ
ꯇꯥꯏꯌꯦ
ꯀꯩꯗꯧꯔꯤꯒꯦ
ꯀꯩꯁꯨ ꯇꯧꯗꯦ ꯅꯪꯗꯤ
ꯑꯩ ꯑꯗꯨꯝ ꯐꯝꯃꯒ ꯂꯩ
ꯎꯝ ꯆꯥꯛ ꯆꯥꯔꯕꯣ
ꯆꯥꯛ ꯇꯣꯛꯈ꯭ꯔꯦ
ꯀꯩꯁꯥꯡ ꯆꯥꯒꯦ
ꯑꯈꯣꯏ ꯎꯁꯣꯏ ꯆꯥꯏ
ꯎꯝ ꯌꯥꯝ ꯎꯝ ꯁꯤꯁꯦ ꯀꯥꯡꯁꯣꯏ ꯑꯣꯏꯅ ꯆꯥꯏꯌꯦ
ꯎꯝ ꯁꯣꯏꯁꯨ ꯍꯥꯎꯕꯅꯤꯅ
ꯎꯝ
ꯃꯔꯛ ꯃꯔꯛꯇꯗꯤ ꯀꯥꯡꯁꯣꯢꯁꯨ ꯆꯥꯒꯗꯕꯅꯤꯅꯦ
ꯑꯣ ꯅꯪꯗꯤ ꯀꯥꯡꯁꯣꯏ ꯆꯥꯗꯕ꯭ꯔꯣ
ꯆꯥꯏꯌꯦ ꯑꯩꯈꯣꯏꯁꯨ
ꯎꯝ ꯍꯥꯎꯕ꯭ꯔꯥ ꯑꯩꯈꯣꯏꯒꯤꯅ ꯑꯩꯈꯣꯏꯒꯤꯅ ꯍꯦꯟꯅ ꯍꯧꯔꯝꯅꯤ ꯅꯣꯏꯗꯒꯤ
ꯍꯣꯏ ꯍꯣꯏ
ꯎꯝ ꯎꯝ ꯉꯁꯤ ꯀꯥꯏ ꯀꯥꯢ ꯆꯠꯀꯦ
ꯉꯁꯤ ꯑꯗꯨꯝ ꯌꯨꯝꯗ ꯂꯩꯗ
ꯎꯝ ꯀꯩꯝꯇ ꯆꯠꯇꯕ꯭ꯔꯣ
ꯑꯥ ꯕꯣꯜ ꯁꯥꯅꯕꯗꯤ ꯆꯠꯂꯦ
ꯎꯝ ꯕꯣꯜ ꯁꯥꯅꯕ ꯌꯥꯝ ꯄꯥꯝꯕ꯭ꯔꯣ ꯑꯩꯁꯦ ꯉꯁꯤ ꯀꯩꯝꯇ ꯆꯠꯇꯦꯗ
ꯑ ꯕꯣꯜꯗꯤ ꯄꯥꯝꯃꯦꯅ
ꯎꯝ
ꯅꯪ ꯐꯨꯠꯕꯣꯜ ꯌꯦꯡꯗꯕ꯭ꯔꯣ
ꯌꯦꯡꯉꯅꯤ ꯉꯥꯏꯔꯤꯕꯅꯤꯅꯦ ꯍꯧꯖꯤꯛ
ꯎꯝ ꯀꯔꯝꯕ ꯁꯞꯄꯣꯔꯠ ꯇꯧ ꯀꯔꯤꯕꯨ ꯁꯞꯄꯣꯔꯠ ꯇꯧꯔꯤꯅꯣ ꯅꯪꯗꯤ
ꯑꯩꯗꯤ ꯍꯥꯟꯅꯗꯒꯤ ꯑꯥꯔꯖꯦꯟꯇꯤꯅꯥ ꯏꯁꯄꯦꯟ ꯐ꯭ꯔꯥꯟꯁ ꯑꯍꯨꯝ ꯑꯗꯨꯝ ꯁꯞꯄꯣꯔꯠ ꯇꯧꯔ ꯂꯥꯛꯑꯦ
ꯄꯣꯔꯇꯨꯒꯜꯗꯤ ꯄꯥꯝꯗꯕꯔ꯭
ꯄꯣꯔꯇꯨꯒꯜ ꯁꯤ ꯄꯥꯝꯗꯤ ꯄꯥꯝꯃꯦ ꯑꯗꯨꯕꯨ ꯑꯍꯨꯝꯁꯤꯅ ꯍꯦꯟꯅ ꯄꯥꯝꯕꯀꯣ
ꯑꯣ
ꯉꯥꯁꯤ ꯄꯣꯔꯇꯨꯒꯜ ꯁꯤꯅꯥꯒꯅꯤ ꯑꯗꯣ ꯄꯣꯔꯇꯨꯒꯜ ꯑꯣꯏꯅ ꯉꯝꯒꯅꯤ
ꯑꯣ ꯅꯪ ꯄꯣꯔꯇꯨꯒꯂ ꯁꯅ ꯁꯄꯣꯔꯠ ꯇꯧꯕ꯭ꯔꯥ
ꯍꯣꯏ
ꯑꯩꯁꯨꯦ ꯏꯁꯄꯦꯟꯗ ꯇꯧꯕꯅꯤꯀꯣ ꯏꯁꯄꯦꯟ ꯑꯅꯤꯅꯤꯀꯣ
ꯄꯣꯔꯇꯨꯒꯜ ꯅꯥ ꯉꯝꯒꯅꯤꯌꯦ
ꯍꯣꯏ ꯍꯣꯏ ꯉꯝꯕ ꯑꯣꯏꯁꯅꯨꯅꯦ
ꯎꯝ ꯃꯨꯛꯇꯣ ꯅꯝꯐꯗꯨꯀꯣ ꯅꯪ ꯄꯣꯔꯇꯨꯒꯜ ꯃꯤꯁꯤꯡꯕꯨ ꯄꯥꯝꯗꯕ꯭ꯔꯣ
ꯄꯣꯔꯇꯣꯒꯜꯁꯦ ꯄꯣꯔꯇꯣꯒꯜꯒꯤ ꯄꯂ꯭ꯑꯦ ꯁꯤꯗꯤ ꯑꯩ ꯑꯅꯝꯕ ꯌꯦꯡꯗꯕꯀꯣ ꯑ ꯑꯔꯖꯦꯟꯇꯤꯅꯥꯒ
ꯌꯥꯝ ꯐꯕꯅꯦ ꯌꯥꯝ ꯌꯦꯡꯕ ꯅꯨꯡꯉꯥꯏꯕꯅꯦ
ꯍꯟꯗꯛꯇꯤ ꯌꯦꯡꯉꯤ ꯑꯗꯨꯝ ꯍꯟꯗꯛꯇꯤ ꯂꯣꯏꯅ ꯌꯦꯡꯉꯤ ꯃꯣꯏ ꯃꯣꯏꯒꯤ ꯃꯦꯁꯁꯨ
ꯎꯝ ꯅꯪ ꯃꯦꯁꯤ ꯄꯥꯝ ꯃꯝ ꯅꯤꯀꯣ ꯑꯗꯨꯗꯤ
ꯃꯦꯁꯤꯁꯦ ꯄꯥꯝꯃꯤꯅꯦ ꯑꯩ ꯏꯅꯥꯎ ꯅꯨꯄꯥꯒꯨꯝꯕꯅꯤꯅꯦ
ꯑꯗ ꯎꯝ ꯍꯡꯦ ꯀꯥꯏ ꯆꯠꯀꯅꯤ
ꯍꯌꯦꯡꯁꯤ ꯈꯪꯗꯦ ꯍꯌꯦꯡ ꯅꯣꯡꯉꯥꯜꯂꯒ ꯈꯪꯒꯅꯤ
ꯎꯝ ꯅꯪ ꯃꯈꯣꯟ ꯇꯥꯕ ꯅꯨꯪꯉꯥꯏ
ꯍꯦ ꯍꯦ
ꯎꯝ ꯌꯥꯝ ꯆꯥꯎꯏꯀꯣ
ꯆꯥꯎꯕꯅꯦ ꯐꯣꯟ
ꯎꯝ ꯍꯣꯏ ꯑꯩꯈꯣꯏꯒꯤꯗꯤ ꯄꯤꯛꯑꯦ
ꯅꯣꯏꯗꯤ ꯅꯨꯄꯤꯅꯦꯅ
ꯎꯝ ꯃꯥꯅꯦ
ꯍꯥꯅꯨꯕ ꯃꯥꯟꯕ꯭ꯔꯥ
ꯎꯝ ꯃꯥꯟꯗꯦꯗꯥ ꯑ ꯐꯤꯂꯝꯗ ꯀꯩꯅꯣ ꯕꯦꯠꯒꯨꯝꯕꯗꯣ ꯑꯗꯨ ꯃꯥꯟꯕꯅꯦ
ꯕꯦꯠ ꯁꯕꯗ ꯃꯥꯥꯟꯕꯅꯤ
ꯑ ꯑ ꯃꯥꯜꯂꯦ
ꯑꯩꯁꯨ ꯕꯦꯠ ꯁꯥꯁꯤꯔꯅ ꯈꯟꯂꯒꯥ ꯂꯩꯔꯤꯅꯦ
ꯍꯣꯏ ꯁꯥꯔꯣꯅ ꯀꯨꯝꯒꯔꯣ
ꯑꯃꯠꯇ ꯀꯥꯎꯔꯛꯇꯕ
ꯎꯝ
ꯑꯩ ꯍꯥꯏꯕꯤꯒꯦ ꯀꯧꯔꯛꯑꯣ ꯍꯥꯏꯅ ꯑꯁꯤꯗ ꯑꯃꯨꯛ ꯍꯣꯟ ꯌꯥꯝ ꯆꯥꯎꯕ ꯃꯤ ꯂꯩꯑꯦ ꯁꯥꯕ ꯄꯛꯀꯗꯕ ꯃꯤ ꯑꯃ ꯂꯩꯑꯦ ꯍꯥꯏꯅ ꯇꯥꯛꯄꯤꯒꯦ ꯑꯗꯣ ꯀꯥꯀꯥ ꯑꯣꯏꯒꯉ ꯎꯝ
ꯅꯪꯅ ꯈꯔ ꯁꯦꯝꯕꯤꯔꯒ ꯑꯗꯨꯗꯤ
ꯍꯣꯏ ꯁꯤꯅꯕꯤꯒꯦ ꯑꯗꯣ ꯅꯪ ꯁꯤꯡꯖꯨꯒꯨꯝꯕ ꯄꯥꯝꯗꯕ꯭ꯔꯣ
ꯁꯤꯡꯖꯨꯔꯥ
ꯍꯣꯏ
ꯑꯩꯁ ꯁꯤꯡꯖꯨꯗꯤ ꯐꯖꯅ ꯄꯥꯝꯕꯅꯤ ꯑꯩ
ꯎꯝ
ꯁꯤꯡꯖꯨꯁꯦ ꯁꯤꯡꯖꯨꯗꯤ ꯑꯩ ꯏꯊꯟꯗꯁꯨ ꯁꯦꯝꯃꯒ ꯑꯗꯨꯝ ꯆꯥꯕꯅꯦꯕ
ꯎꯝ ꯁꯦꯝꯃꯒꯗꯤ ꯍꯥꯏꯕ꯭ꯔꯣ
ꯍꯣꯏ ꯍꯩꯗ ꯑꯗꯨꯝ ꯁꯦꯝꯃꯥꯒ ꯆꯥꯏ ꯏꯊꯟꯗꯥ ꯑꯣꯏꯔꯁꯨ ꯑꯗꯨꯝ ꯆꯥꯏ
ꯎꯝ ꯁꯦꯝꯕ ꯍꯩꯕꯗꯣ ꯌꯥꯝ ꯐꯩ
ꯎ ꯍꯩꯒꯨꯝꯕ ꯁꯤꯡꯖꯨꯒꯨꯝꯕꯁꯦ ꯑꯩ ꯌꯥꯝ ꯄꯥꯝꯃꯦꯕ
ꯎꯝ ꯎꯝ
ꯍꯩꯒꯨꯝꯕꯁꯦ ꯊꯨꯝꯕ ꯄꯣꯠꯇꯤ ꯌꯥꯝ ꯀꯩ ꯌꯥꯝ ꯄꯥꯝꯗꯦ
ꯑꯣ ꯑꯩꯁꯨꯅꯦ ꯍꯣꯏ ꯍꯣꯏ ꯍꯣꯏ
ꯑꯣ ꯑꯣ ꯁꯄꯣꯁ ꯍꯥꯏꯕꯗ ꯑꯥ ꯍꯩꯅꯧꯁꯦ ꯍꯧꯖꯤꯛ ꯃꯨꯟꯕꯁꯨ ꯂꯩꯔꯦ ꯃꯨꯟꯗꯕꯁꯨ ꯂꯩꯔꯦ
ꯑꯣ ꯃꯨꯟꯗꯕꯅ ꯍꯥꯎꯋꯦ ꯉꯁꯥꯏꯗꯣ ꯎꯝ ꯉꯁꯥꯏꯗꯣ ꯑꯩꯁꯨ ꯌꯥꯝ ꯆꯥꯅꯤꯡ ꯕꯥ ꯉꯁꯥꯏꯗꯣ ꯉꯁꯥꯏ ꯁꯣꯄꯤꯡ ꯆꯠꯂꯦꯕꯀꯣ ꯃꯥꯔꯀꯦꯠꯇꯤ ꯑꯩꯈꯣꯏ ꯎꯝ ꯌꯨꯝꯒꯤ ꯃꯤꯁꯤꯡꯒ ꯑꯗꯨ ꯃꯦꯡꯒꯣꯗꯣ ꯂꯩꯒꯦ ꯇꯧꯕ ꯌꯥꯝ ꯆꯥꯅꯤꯡꯕ ꯑꯗꯣ ꯃꯨꯟꯕ ꯉꯥꯛꯇꯪ ꯎꯝ ꯄꯥꯏꯕ ꯀꯥꯟꯗꯁꯨ ꯃꯨꯜꯂꯦꯕꯀꯣ ꯑꯗꯨꯒꯤ ꯒ꯭ꯔꯤꯟ ꯑꯣꯏꯔꯁꯨ ꯃꯄꯥꯟꯗ ꯑꯗꯨ ꯃꯅꯨꯡꯗ ꯗꯤ ꯃꯨꯟꯗꯦꯕ ꯑꯗꯨꯒꯤ
ꯎꯝ
ꯆꯥꯅꯤꯡꯗꯕ ꯑꯗꯣ ꯂꯧꯗ꯭ꯔꯥꯕ ꯎꯝ ꯀꯨ ꯀꯨꯝꯕꯔꯁꯇꯣ ꯑꯗꯨ ꯑꯣꯏꯅ ꯂꯧꯔꯛꯑꯦ ꯍꯣꯔꯦꯟ ꯕꯣꯜ ꯁꯥꯟꯅꯕ ꯗꯨꯀꯥꯟꯗ ꯌꯦꯡꯅꯤꯡꯕ ꯑꯩꯗꯤ ꯍꯩ ꯌꯥꯝ ꯄꯥꯝꯃꯦ ꯍꯩ ꯐꯪꯗꯦ ꯀꯨꯀꯨꯝꯕꯔꯁꯦ ꯍꯩ ꯅꯠꯇꯦ ꯑꯗꯨ ꯑꯣꯏꯔꯁꯨ ꯂꯧꯔꯛꯑꯦ ꯃꯥꯏꯗ ꯊꯝꯅꯤꯡꯉꯥꯏ
ꯑꯣ ꯇꯨꯝꯅꯤꯡ ꯑꯥ
ꯑꯥ ꯅꯨꯄꯤꯒꯤ ꯐꯦꯁ ꯃꯥꯛ ꯎꯝ ꯅꯨꯄꯤꯒꯤ ꯐ꯭ꯔꯦꯁ ꯃꯥꯏꯅꯦ ꯍꯥꯏ ꯅꯨꯡꯗꯥꯡꯗꯥ ꯆꯥꯛ ꯈꯔꯥ ꯆꯥꯐꯩꯌꯦ
ꯃꯥꯏꯗ ꯍꯥꯎꯔꯒ ꯍꯥꯞꯄ ꯃꯇꯨꯡꯗꯁꯨ ꯑꯃꯨꯛ ꯆꯥꯎꯅꯦ
ꯃꯥꯏꯗ ꯍꯥꯞꯄꯅ ꯑꯃ ꯆꯥꯕꯅꯁꯨ ꯑꯃ ꯑꯗꯨꯝ ꯆꯥꯅꯤꯡꯉꯥꯏꯅꯤ ꯃꯥꯏꯅ ꯃꯥꯏꯗ ꯍꯥꯞꯄ ꯂꯣꯏꯔꯒ ꯀꯃꯥꯏꯅ ꯆꯥꯅꯤꯉꯥꯔꯣ ꯉꯥꯎꯕ꯭ꯔꯣ
ꯅꯪꯒꯤ ꯃꯥꯏꯗꯨꯕꯨ ꯃꯤꯌꯥꯝ ꯃꯣꯠꯄꯁꯨ ꯅꯠꯇꯕꯀꯣ
ꯑꯗꯨ ꯑꯣꯏꯔꯁꯨꯀꯣ ꯅꯨꯡꯗꯥꯡꯗꯀꯣ ꯑꯗꯨꯝ ꯊꯝꯕꯗꯣ ꯌꯥꯝ ꯏꯪꯉꯦ ꯅꯨꯡꯉꯥꯏꯌꯦ
ꯑꯣ
ꯉꯁꯤꯗꯤ ꯇꯨꯝꯃꯣꯏꯕꯀꯣ ꯄꯨꯡ ꯇꯔꯥ ꯇꯥꯈꯒꯨꯝꯕ ꯑꯗꯨꯝ ꯇꯥꯈ꯭ꯔꯗꯤ
ꯎꯝ
ꯕꯣꯠ ꯌꯦꯡꯅꯤꯡꯉꯥꯏꯗꯣ ꯔꯦꯗꯤꯒꯨꯝꯕ ꯇꯧꯈ꯭ꯔꯅꯤ
ꯑꯣ ꯍꯣꯏ ꯕꯣꯜ ꯌꯦꯡꯕꯗ ꯕꯣꯜ ꯌꯦꯡꯕꯗ ꯎꯝ ꯕꯣꯜ ꯌꯦꯡꯕꯗ ꯆꯥꯅꯤꯡꯉꯥꯏ ꯀꯔꯤ ꯀꯔꯤꯗꯤ ꯑꯦꯔꯦꯟꯖ ꯇꯧꯔꯒꯦ
ꯁꯤꯡꯖꯨ ꯉꯁꯥꯗꯣ ꯀꯨꯞꯄꯤ ꯂꯩꯕ ꯆꯠꯂꯦ ꯃꯃꯤꯒ ꯨ ꯑꯗꯨ ꯂꯩꯕ ꯆꯠꯂꯦ ꯂꯣꯏꯅ ꯂꯩꯔꯦ ꯆꯥꯅꯤꯉꯥꯏ ꯈꯛꯇ ꯉꯥꯏꯔꯦ ꯑꯗꯣ ꯍꯩ ꯃꯥꯍꯤ ꯗꯤ ꯌꯥꯎꯗꯦ ꯃꯣꯏꯅ ꯄꯨꯔꯛꯀꯅꯤ ꯍꯥꯏꯌꯦ ꯂꯥꯛꯀꯗꯧꯕ ꯃꯤꯁꯤꯡꯗꯨꯅꯥ ꯂꯥꯛꯀꯅꯤ ꯌꯦꯡꯅꯤꯉꯥꯏ
ꯑꯣ
ꯌꯥꯝ ꯆꯥꯅꯒꯅꯤ ꯍꯣꯏ ꯑꯗꯨꯝ ꯎꯝ ꯅꯨꯉꯥꯏꯕꯅꯦ ꯑꯩꯈꯣꯏꯖꯦ ꯑꯗꯨꯝ ꯇꯧꯋꯗꯣ ꯌꯥꯝꯅ ꯌꯥꯝꯅꯁꯨ ꯅꯨꯡꯁꯤꯌꯦ
ꯎꯝ
ꯑꯩꯈꯣꯏꯗꯤꯀꯣ ꯑꯗꯨꯝ ꯕꯣꯜ ꯒꯨꯝꯕ ꯌꯦꯡꯉꯗꯤ ꯑꯗꯨꯝ ꯃꯥꯏꯅꯥꯥ ꯆꯥꯃꯤꯟꯅꯩꯌꯦꯕꯥ
ꯎꯝ ꯑꯩꯗꯤ ꯑꯩꯗꯤ ꯉꯁꯤꯗꯤ ꯏꯊꯟꯗꯥ ꯌꯦꯡꯕ ꯇꯥꯔꯦ
ꯎꯝ ꯀꯩꯒꯤ ꯅꯪꯖꯨ ꯐꯔꯦꯟꯒꯥ ꯂꯣꯏꯅ ꯀꯧꯑꯣꯅ
ꯑꯩ ꯈꯨꯟ ꯑꯦ ꯑꯩ ꯌꯨꯝꯗꯤ ꯈꯔ ꯂꯥꯛꯄꯅꯤꯅꯀꯣ
ꯎꯝ
ꯈꯨꯟꯗꯤ ꯈꯨꯟ ꯑꯗꯨꯨꯝ ꯈꯨꯟꯗꯤ ꯈꯨꯟꯅꯦ ꯍꯣꯏ ꯑꯗꯨ ꯈꯔ ꯂꯥꯞꯄꯦꯕ ꯑꯗꯨꯒꯤ ꯑꯩꯅꯥ ꯑꯩꯅ ꯆꯠꯇ꯭ꯔꯗꯤ ꯄꯥꯛ ꯃꯣꯏꯅ ꯂꯥꯛ
ꯎꯝ ꯃꯇꯝ ꯐꯠꯇꯦ ꯆꯠꯊꯣꯛꯇꯕꯅꯥ ꯐꯥꯌꯦ ꯌꯨꯝꯗ ꯑꯗꯨꯝ ꯂꯩꯔꯒ ꯌꯦꯡꯕ ꯌꯥꯏꯅ
ꯎꯝ
ꯑꯩꯈꯣꯏꯗꯤ ꯂꯣꯏꯅ ꯂꯩꯃꯤꯟꯅꯩꯌꯦ ꯌꯨꯝꯒ ꯌꯥꯝ ꯅꯛꯅꯥ ꯌꯥꯝ ꯅꯛꯑꯦ ꯌꯥꯝ ꯂꯥꯞ ꯇꯦꯕꯥꯀꯣ ꯑꯗꯨꯒꯤ ꯌꯥꯝ ꯂꯣꯏꯅ ꯂꯥꯛꯈꯔꯦ
ꯍꯣꯏ ꯑꯗꯨꯅꯦ ꯅꯨꯡꯉꯥꯏꯅꯤ ꯃꯤ ꯌꯥꯝ ꯌꯥꯝꯕꯗꯣ
ꯎꯝ ꯏꯃꯥꯟꯅꯕꯤꯒꯤ ꯏꯃꯥꯅꯒꯦ ꯃꯤꯒꯤ ꯏꯃꯥꯟꯕꯤ ꯃꯌꯨꯝꯒꯤ ꯃꯤꯁꯤꯡꯅꯀꯣ ꯁꯥꯗꯣ ꯑꯣ ꯀꯩ ꯍꯥꯏꯁꯤꯔꯥ ꯖꯪꯒꯜꯗ ꯀꯥꯞꯂꯛꯄꯗꯣ ꯑꯗꯣ ꯀꯥꯞꯔꯛꯄꯒꯤ ꯑꯀꯪꯕ ꯂꯩꯌꯦꯕꯀꯣ ꯃꯣꯏ ꯌꯨꯝꯗ ꯄꯨꯔꯛꯑꯣ ꯍꯥꯏꯕ ꯑꯩꯅ ꯍꯣꯏ ꯄꯨꯔꯛꯀꯦ ꯍꯥꯏ ꯑꯗꯣ ꯉꯥꯏꯕꯗ ꯁꯤꯔꯦ ꯑꯩ ꯌꯥꯝ ꯆꯥꯅꯤꯡꯈꯔꯦ
ꯂꯩ ꯑꯦ ꯈꯔꯥ ꯈꯔꯥ ꯈꯥꯛꯑꯝꯃꯣꯍꯦ ꯉꯥꯏꯔꯣ
ꯎꯝ
ꯉꯥꯏ ꯉꯝꯗꯕꯥ ꯇꯧꯅꯨꯅꯦ
ꯎꯝ ꯑꯗꯨꯗꯣ ꯌꯥꯝ ꯆꯥꯅꯤꯡꯉꯦ ꯌꯥꯝꯅꯁꯨ ꯍꯥꯎꯋꯦ ꯑꯩꯒꯤ ꯁꯥꯏꯕꯗꯣ ꯌꯥꯗꯤ ꯌꯥꯗꯕꯅꯦ ꯑꯩꯒꯤ ꯀꯩꯅꯣ ꯍꯥꯏꯁꯤꯔꯥ ꯑꯩꯒꯤ ꯌꯥꯁꯤꯡꯁꯦ ꯌꯥꯝꯅ ꯀꯩꯅꯣ ꯌꯥꯝ ꯄꯤꯛ ꯄꯤꯛꯑꯦꯕꯥꯀꯣ ꯑꯗꯨꯒꯤ
ꯑꯣ ꯌꯥꯝ ꯄꯤꯛꯄꯗꯨꯅ ꯁꯥꯏꯕ ꯅꯨꯡꯉꯥꯏꯅꯤꯗꯥ
ꯅꯨꯉꯥꯏꯇꯦ ꯌꯥꯝꯋꯥꯏ ꯅꯥꯁꯨ ꯅꯥꯏꯌꯦ ꯃꯅꯨꯡꯗ ꯑꯩꯗꯤ ꯑꯅꯤ ꯌꯥꯗꯦ ꯑꯩꯒꯤꯗꯣ ꯑꯩ ꯑꯍꯨꯝꯅꯦ ꯑꯍꯨꯝ
ꯈ꯭ꯋ꯭ꯥꯏꯗꯒꯤ ꯆꯥꯅꯤꯡꯕꯥ ꯄꯣꯠ ꯈ꯭ꯋꯥꯏꯗꯒꯤ ꯆꯥꯅꯤꯡꯕ ꯌꯦꯟꯁꯥꯡꯁꯦ ꯀꯔꯤ ꯌꯦꯟꯁꯥꯡ ꯆꯥꯅꯤꯡꯉꯤꯅ
ꯏꯟꯁꯥꯡꯁꯦ ꯉꯥꯒ ꯌꯦꯟ ꯆꯤꯡꯒꯤꯌꯦꯟꯗꯣ ꯎꯝ ꯌꯦꯟ ꯑꯥ ꯑꯗꯣ ꯉꯥꯗꯤ ꯑꯩꯈꯣꯏ ꯄꯨꯈ꯭ꯔꯤ ꯂꯩꯌꯦꯕꯀꯣ ꯑꯗꯨ ꯑꯗꯨꯝ ꯐꯥꯔꯛꯑꯦ ꯑꯗꯨꯒꯤ ꯑꯗꯨꯝ ꯄꯥꯝꯈ꯭ꯔꯦ ꯌꯥꯝ ꯍꯥꯎꯋꯦ ꯆꯝꯊꯣꯡꯒꯨꯝꯅ ꯑꯩꯈꯣꯏ ꯌꯦꯟꯗꯦ ꯑꯗꯨꯗꯣ ꯑꯗꯨꯝ ꯊꯝꯃ ꯑꯩꯈꯣꯏ ꯑꯩꯈꯣꯏ ꯌꯨꯝꯒꯤ ꯃꯤꯁꯤꯡꯅꯥ ꯑꯗꯨꯝ ꯊꯣꯡꯕꯤꯕꯗꯣ
ꯎꯝ
ꯍꯥꯎ ꯍꯥꯎꯋꯦ ꯑꯩ ꯀꯣ ꯃꯔꯣꯗꯣ ꯁꯤꯡꯖꯨꯗꯤ ꯆꯥꯏꯕꯀꯣ ꯃꯔꯣ ꯁꯥꯗꯕꯤꯗ ꯁꯥꯔ ꯗꯤ ꯆꯥꯕ ꯌꯥꯌꯦ, ꯑꯩꯗꯤ ꯁꯥ ꯃꯔꯣꯛ ꯑꯁꯕꯗꯤ ꯍꯩꯇꯦ
ꯑ
ꯑ ꯉ ꯀꯦ ꯌꯥꯝ ꯑꯗꯨꯒꯤꯆꯝꯊꯣꯡ ꯉꯥꯛꯇꯪ ꯑꯗꯨꯝ ꯆꯥꯔꯛꯑꯦ
ꯍꯣꯏ ꯑꯩ ꯏꯟꯁꯥꯡꯗ ꯄꯣꯔꯣꯛ ꯊꯥꯛꯇꯦ
ꯅꯣꯏꯁꯨ
ꯎꯝ
ꯎꯝ ꯅꯪꯁꯨ ꯆꯥꯕ ꯌꯥꯗꯕ꯭ꯔꯣ
ꯆꯥꯕꯕꯨꯗꯤ ꯆꯪꯉꯦ ꯑꯩ ꯃꯣꯔꯣꯛ ꯃꯦꯠꯂꯒ ꯆꯥꯕꯁꯨ ꯑꯗꯨꯝ ꯆꯥꯏꯌꯦꯕꯀꯣ ꯎꯝꯍ ꯌꯦꯟꯁꯥꯡꯗ ꯍꯥꯞꯇꯕ ꯁꯥ ꯁꯒꯨꯝꯕ ꯇꯨꯡꯗꯗꯤ ꯇꯪꯕꯨꯗꯤ ꯍꯥꯞꯄꯦ ꯑꯗꯨꯕꯨ ꯆꯝꯊꯣꯡ ꯀꯥꯡꯁꯣꯏꯒꯨꯝꯕ ꯊꯣꯡꯕꯗꯗꯤ ꯍꯥꯞꯄ ꯌꯥꯗꯦ ꯆꯥꯕ ꯌꯥꯗꯕꯀꯣ
ꯎꯝ ꯑꯩꯈꯣꯏ ꯌꯨꯝꯒꯤ ꯃꯤꯁꯤꯅꯁꯨ ꯑꯗꯨꯝ ꯈꯪꯕꯗꯣ ꯑꯩꯅ ꯏꯁꯥꯥꯗꯦ ꯍꯥꯏꯕꯗꯣ ꯑꯗꯨ
ꯎꯝ
ꯎꯝ ꯆꯟꯗꯦꯗ ꯅꯪꯒꯤ ꯀꯥꯏ ꯀꯥꯏ ꯆꯀꯦ ꯀꯣꯏꯕꯒꯨꯝꯕ ꯆꯄ꯭ꯔꯥ
ꯗꯦꯗꯗꯤ ꯀꯣꯏꯕ ꯆꯠꯄ ꯅꯪꯗꯦꯗ ꯑꯩꯈꯣꯏꯒꯤ ꯆꯥꯔꯖ ꯀꯥꯕꯅꯤꯅꯀꯣ
ꯎꯝ ꯑꯩꯈꯣꯏꯁꯨꯅꯦ ꯆꯥꯔ ꯑꯗꯨꯝ ꯀꯥꯏꯌꯦꯦ ꯑꯗꯣꯏ ꯄꯣꯒ꯭ꯔꯝꯒꯨꯝꯕ ꯂꯩꯔꯗꯤ ꯅꯨꯡꯉꯥꯏꯑꯀꯣ
ꯑꯣ ꯍꯣ ꯅꯨꯡꯉꯥꯏ
ꯎꯝ ꯑꯩꯁꯨ ꯌꯥꯝ ꯅꯨꯡꯉꯥꯏ
ꯈ꯭ꯔꯤꯁꯃꯥꯁ ꯃꯇꯝꯗꯗꯤ ꯀꯃꯥꯏ ꯀꯃꯥꯏ ꯇꯧꯅꯔꯦ
ꯈ꯭ꯔꯤꯁꯃꯁ ꯃꯇꯝꯗ ꯖꯒꯣꯏ ꯁꯥꯏ
ꯑꯥ
ꯑꯩꯒ ꯐ꯭ꯔꯦꯟꯁꯤꯡꯒ
ꯍꯣꯏ ꯍꯣꯏ ꯒꯣꯏ ꯖꯒꯣꯏ ꯁꯥꯕꯁꯨ ꯌꯥꯝ ꯅꯨꯡꯉꯥꯏꯕꯅꯤꯅ
ꯍꯣꯏ ꯑꯩꯈꯣꯏ ꯕꯤꯇꯤꯝ ꯂꯩꯌꯦ ꯑꯩꯈꯣꯏ ꯑꯗꯨꯝ ꯁꯥ ꯇꯧꯃꯤꯅꯩ
ꯎꯝ
ꯖꯒꯣꯏ ꯇꯧꯕ ꯑꯩꯗꯤ ꯌꯥꯝ ꯄꯥꯝꯃꯦ ꯍꯩꯇ꯭ꯔꯁꯨ ꯌꯥꯝ ꯄꯥꯝꯃꯦ
ꯂꯩꯔꯝꯅꯤꯗ
ꯎꯝ ꯌꯥꯝ ꯄꯤꯛꯄꯒꯤ ꯎꯍ ꯐꯖꯗꯦ ꯈꯔ ꯁꯥꯡꯉꯗꯤ ꯐꯒꯗꯧꯕꯀꯣ
ꯎꯝ ꯍꯥꯏ ꯍꯥꯏ ꯍꯥꯏꯒꯦ ꯍꯤꯗꯥꯛꯇꯣ ꯆꯥꯑꯣꯅꯦ
ꯎꯝ ꯆꯥꯔꯁꯨ ꯌꯥꯒꯦꯅꯦ ꯅꯥꯥꯡꯒꯟꯕꯒꯤ
ꯑꯣ ꯊꯣꯛ ꯁꯥꯡ ꯁꯥꯡꯊꯣꯛꯇ꯭ꯔꯕꯣ
ꯎꯝ ꯌꯥ ꯆꯌꯦ ꯑꯉꯥꯡ ꯑꯣꯏꯔꯤꯉꯩꯗ ꯑꯩ ꯁꯥꯡꯔꯛꯇꯦ ꯍꯣꯏꯒꯤ ꯑꯈꯣꯏ ꯄꯨꯄꯨꯈꯣꯏꯕꯨ ꯃꯥꯟꯕꯒꯤꯔ ꯈꯪꯇꯦ ꯃꯣꯏꯁꯨ ꯅꯦꯝꯃꯦ ꯅꯦꯝꯔꯀꯥꯟꯗ ꯑꯍꯟ ꯑꯣꯏꯔꯕꯄꯒꯦ ꯑꯃꯨꯛ ꯍꯦꯟꯅ ꯅꯦ
ꯍꯣꯏ ꯍꯣꯏ ꯑꯍꯟ ꯑꯣꯏꯔꯛꯄꯒꯤꯗꯤ ꯑꯗꯨꯝ ꯃꯁꯥ ꯃꯍꯧꯁꯥ ꯅꯦꯝꯕ ꯇꯥꯕꯅꯤꯅ
ꯎꯝ ꯑꯩꯁꯦ ꯑꯍꯜ ꯑꯣꯏꯔꯀꯥꯟꯗ ꯁꯥꯡꯔꯛꯄꯗꯧꯕ ꯃꯥꯜꯂꯦ
ꯎꯝ ꯑꯩꯁꯦ ꯑꯉꯥꯡ ꯑꯣꯏꯔꯤꯉꯩꯗ ꯆꯥꯔꯦ ꯀꯥꯟꯗ ꯁꯥꯡꯔꯛꯇꯕꯀꯤ
ꯑꯥ ꯑꯥ
ꯎꯝ ꯑꯍꯥꯟꯕ ꯑꯣꯏꯔꯛꯑꯒ ꯌꯥꯝ ꯁꯥꯎꯔꯒ ꯂꯣꯏꯈꯤ ꯌꯥꯕ ꯃꯥꯦ